ꯍꯜꯂꯣ
ꯇꯥꯕꯣ
ꯑꯣ ꯇꯥꯔꯦ ꯇꯥꯔꯦ ꯀꯩꯇꯥꯔꯅ
ꯑꯩ ꯍꯤꯞꯄꯒ ꯅꯪꯕꯨ ꯀꯣꯜ ꯇꯧꯔꯤꯅꯦ
ꯇꯟ ꯁꯟꯊꯣꯛ ꯆꯥꯔꯕꯣ ꯅꯣꯏꯗꯤ
ꯆꯥꯗ꯭ꯔꯦ ꯀꯟꯅ ꯊꯣꯡꯉꯑꯦ
ꯎꯝ ꯀꯩꯀꯩ ꯏꯟꯁꯥꯡ ꯐꯥꯎꯅꯔꯦ
ꯈꯪꯗꯦꯗ ꯑꯩꯁꯨ
ꯑꯪꯅꯕ ꯉꯥꯛꯇ ꯉꯥꯏꯔꯦꯗ ꯍꯧꯖꯤꯛꯀꯥꯟꯁꯦ
ꯉꯗꯤ ꯆꯥ
ꯀꯩ ꯍꯥꯏꯕ
ꯅꯥꯏꯗꯤ ꯆꯥꯔꯕꯣ
ꯋꯥꯠꯂꯦ ꯑꯩꯁꯨ ꯀꯟꯅ ꯊꯣꯡꯉꯦ
ꯀꯟꯅ ꯊꯣꯡꯉꯤꯕ ꯅꯪ ꯀꯩ ꯏꯥꯡ ꯊꯣꯡꯉꯤꯕ
ꯆꯛꯦꯟ ꯌꯦꯟꯁ ꯌꯦꯟꯁꯥꯛ ꯀꯟꯅ ꯊꯣꯡꯉꯦ ꯅꯪꯒꯨꯝꯕ
ꯀꯥꯞꯄꯤꯔꯛꯑꯣꯅꯦ
ꯄꯤꯔꯗꯤ ꯂꯣꯏꯔꯦ ꯀꯩꯗꯧꯔꯒꯦ ꯀꯗꯥꯏꯗꯅꯣ ꯅꯣꯏ ꯋꯥꯆꯦꯞꯇꯒꯤ ꯊꯥꯔꯛꯀꯦꯗ
ꯅꯣꯏ ꯌꯨꯝ ꯃꯅꯤꯡꯗ ꯂꯩꯑꯕꯅꯦ
ꯑꯣ ꯂꯩꯔꯝꯅꯤ ꯂꯩꯔꯝꯅꯤ ꯍ
ꯑꯩ ꯉꯥꯏꯔꯤꯅꯤꯀꯣ
ꯍꯣꯏ
ꯍ
ꯑꯩꯗꯤ ꯅꯪ ꯌꯨꯝꯐꯝ ꯈꯪꯗꯕꯒꯤ ꯀꯩꯅꯣ ꯋꯥꯆꯦꯞꯇꯒꯤ ꯊꯁꯤꯅ ꯏꯟꯁꯥꯡ ꯆꯥꯛꯈꯔꯥ ꯍꯥꯏꯅ ꯈꯜꯂꯦꯅꯦ
ꯑꯗꯨꯗꯣ ꯌꯨꯝꯗꯔꯣ ꯀꯥꯏ ꯅꯣꯔꯇꯦꯟꯗ ꯂꯩꯕ꯭ꯔꯣ ꯌꯨꯝꯗ ꯂꯩꯕ꯭ꯔꯣ
ꯇ꯭ꯔꯦꯟꯗ ꯂꯩꯔꯦ ꯍꯧꯖꯤꯛꯀꯥꯟꯗꯤ ꯅꯣꯏꯗꯤ ꯀꯗꯥꯏ ꯀꯩꯀꯩ ꯊꯕꯛ ꯁꯧꯅꯔꯦ ꯍꯧꯖꯤꯛꯀꯥꯟ ꯑꯗꯨꯝ ꯅꯨꯡꯉꯥꯏꯕ꯭ꯔꯣ
ꯑꯗꯨꯝ ꯅꯨꯡꯉꯥꯏꯌꯦ ꯊꯕꯛ ꯇꯧꯗꯕꯩꯀꯣ
ꯐꯤꯐꯥꯎ ꯋꯥꯔꯀꯔ ꯌꯦꯡꯅꯕ꯭ꯔꯣ
ꯑꯦ ꯁꯦꯔ ꯅꯨꯡꯇꯤ ꯌꯦꯡꯉꯕꯅꯦ
ꯀꯩ ꯍꯥꯏꯕꯣ
ꯅꯨꯡꯇꯤꯒꯤ ꯌꯦꯡꯉꯤꯕ ꯍꯣꯔꯦꯟꯗꯤ ꯐꯖꯔꯅꯤꯀꯣ
ꯐꯖꯔꯅꯦ ꯐꯖꯔꯅꯤ ꯑꯩꯗꯤ ꯁꯨꯞꯛ ꯌꯦꯡ ꯌꯦꯡꯗꯦ ꯉꯁꯤꯅ ꯌꯥꯔꯗꯤ ꯏꯍꯥꯟ ꯍꯥꯟꯅ ꯌꯦꯡꯗꯣꯏꯗ ꯑꯗꯨꯁꯨ ꯌꯥꯔꯗꯤ ꯍꯥꯏꯗꯅ
ꯑꯆꯥ ꯑꯗꯨ ꯑꯣꯏꯔꯗꯤ ꯅꯨꯡꯉꯥꯏꯔꯤꯕꯣ
ꯅꯨꯡꯉꯥꯏꯇꯦ ꯍꯥꯏꯕ ꯇꯥꯔꯦ ꯍꯧꯖꯤꯛꯀꯥꯟꯁꯦ ꯃꯊꯥ ꯌꯥꯝ ꯁꯥꯏꯌꯦꯕ
ꯑ ꯑꯗꯣ ꯉꯁꯤꯗꯤ ꯉꯁꯤꯗꯤ ꯀꯔꯤ ꯀꯔꯤ ꯇꯧꯔꯦ ꯑꯗꯨꯝ ꯌꯨꯝ ꯌꯨꯝꯗ ꯇꯃꯒ ꯂꯩꯕ꯭ꯔꯣ
ꯇꯤꯡ ꯑꯃ ꯆꯠꯄ ꯀꯣ
ꯑꯣ
ꯃꯨꯁꯂꯤꯝ ꯑ ꯊꯝꯃꯒꯦ ꯋꯥꯕꯗꯤ
ꯎꯝ ꯍꯥꯏꯔꯑꯣ ꯍꯥꯏꯔꯣ
ꯌꯥꯝ ꯋꯥꯏꯑꯦꯕ ꯃꯣꯏ ꯉꯁꯤ ꯀꯥꯎꯟꯁꯤꯂꯤꯡ ꯑꯃ ꯆꯂꯦ ꯑꯗꯨꯒ ꯈꯨ ꯑꯃ ꯀꯥꯎꯟꯁꯤꯂꯤꯡꯗ ꯂꯩꯕ ꯀꯥꯎꯟꯁꯤꯂꯤꯡ ꯆꯠꯂꯒ ꯃꯣꯏꯒꯤ ꯏꯁ꯭ꯇꯥꯞꯇꯨ ꯁꯦꯔꯥꯟ ꯇꯨꯔꯥꯟ ꯉꯥꯡꯕ ꯍꯥꯏꯕ ꯇꯥꯔꯦꯗ
ꯑꯣ ꯍꯥꯏꯒꯗꯕ ꯋꯥꯗꯣ ꯉꯥꯡꯗꯕꯤꯗ ꯁꯦꯔꯟ ꯇꯨꯔꯟ ꯉꯥꯡꯕꯒꯣ
ꯑꯗꯨꯅꯦꯕꯥ ꯍꯣꯏ ꯑꯃꯨꯛꯀ ꯍꯥꯏꯌꯦ ꯂꯣꯏꯈꯤꯕ ꯋꯥꯗꯨ ꯑꯃꯨꯛꯀ ꯍꯟꯖꯤꯟ ꯍꯟꯖꯤꯟ ꯍꯥꯏꯕꯗꯨ
ꯍꯣꯏ
ꯑꯩꯈꯣꯏꯗ ꯑꯩꯅ ꯆꯥꯛ ꯂꯥꯡꯔꯒ ꯏꯁꯧ ꯂꯥꯡꯕꯁꯤꯗꯤ ꯎꯝ ꯍꯥꯏꯔꯒ
ꯑꯗꯨꯅꯦ ꯍꯣꯔꯦꯟ ꯆꯥꯛ ꯏꯟꯁꯥꯡ ꯂꯣꯏꯔꯀꯥꯟꯗ ꯐꯖꯅ ꯆꯥꯊꯔꯣ ꯁꯦꯊꯔꯣꯀꯣ
ꯀꯩ ꯍꯥꯏꯕ
ꯑꯣ ꯆꯥꯛ ꯌꯦꯟꯁꯥꯡ ꯊꯣꯡꯕ ꯂꯣꯏ ꯂꯣꯏꯔꯀꯥꯟꯗꯀꯣ
ꯎꯝ
ꯐꯖꯅ ꯁꯦꯠꯊꯔꯣ ꯍꯥꯢꯕ
ꯍꯩꯁ ꯀꯅꯥꯉꯣꯟꯗ
ꯍꯥꯏꯗꯤ ꯅꯪ ꯆꯥꯛ ꯆꯥꯕꯗꯣ ꯐꯖꯅ ꯆꯥꯔꯣ ꯌꯥꯝ ꯌꯥꯝ ꯆꯥꯔꯣ ꯍꯥꯏꯕꯅꯤꯅ
ꯍꯣꯏ
ꯒ꯭ꯌꯥꯟ ꯇꯥꯕ꯭ꯔꯣ
ꯉꯁꯤꯁꯤꯗꯤ ꯅꯨꯡꯁꯥ ꯌꯥꯝ ꯁꯥꯕ ꯋꯥꯅꯦꯀꯣ ꯅꯠꯇ꯭ꯔ ꯍꯥꯏꯗꯤ ꯅꯨꯡꯁꯥꯗꯤ ꯌꯥꯝ ꯀꯟꯅꯗꯤ ꯊꯣꯛꯇꯦ ꯑꯗꯨ ꯑꯣꯏꯔꯁꯨ ꯈꯨꯠꯁꯥ ꯑꯃ
ꯍꯣꯏ ꯅꯨꯡꯁꯥ ꯁꯥꯗ꯭ꯔꯁꯨ ꯌꯥꯝꯅ ꯌꯥꯝ ꯁꯥꯕꯖꯥꯠꯇꯀꯣ ꯑꯗꯨꯃꯥꯏꯅ ꯇꯧꯕꯅꯦ ꯑꯗꯨ ꯑꯩꯈꯣꯏꯗꯗꯤ ꯅꯣꯡ ꯆꯨꯔꯛꯑꯦ
ꯀꯗꯥꯏꯗꯅꯣ ꯅꯣꯡ ꯆꯨꯋꯦ ꯍꯥꯏꯕ
ꯍꯣꯏ
ꯅꯨꯡꯉꯥꯏꯔꯝꯒꯅꯤ
ꯍꯣꯏ
ꯌꯥꯝ ꯅꯨꯡꯉꯥꯏꯔꯝꯒꯅꯤ
ꯌꯥꯝ ꯅꯨꯡꯉꯥꯢꯕꯖꯥꯠꯅꯤ ꯑꯗꯨ
ꯅꯨꯡꯉꯥꯏꯅꯤ ꯇꯝꯄꯥꯛ
ꯇꯝꯄꯥꯛ
ꯎꯝ
ꯅꯣꯏꯒꯤ ꯇꯝꯄꯥꯛꯇꯨ ꯌꯥꯝ ꯄꯥꯛꯂꯝꯒꯅꯤ
ꯀꯩ ꯍꯥꯏꯕ
ꯅꯣꯏꯒꯤ ꯇꯝꯄꯥꯛꯇꯣ ꯌꯥꯝ ꯄꯥꯛꯂꯝꯒꯅꯦꯕ
ꯢꯃꯩꯕꯦꯝꯃ ꯎꯝ ꯄꯥꯛꯔꯝꯒꯅꯤ ꯍꯥꯏꯅ ꯈꯜꯂꯁꯦ
ꯑꯗꯣ ꯅꯪꯗꯤ ꯀꯅꯅꯥ ꯂꯩꯔꯤꯅꯣ
ꯊꯣꯏꯗꯤ ꯀꯗꯥꯏ ꯗ ꯆꯤꯡꯗ ꯂꯩꯕ꯭ꯔꯣ
ꯑꯩꯈꯣꯏ ꯆꯤꯡꯗꯤ ꯑꯩꯈꯣꯏ ꯆꯤꯡ ꯍꯥꯏꯁꯤꯔꯥ ꯇꯝꯗ ꯍꯥꯏꯁꯤꯔꯥ ꯇꯪꯈꯥꯏ ꯇꯪꯈꯥꯏ ꯍꯥꯏꯇꯥꯔꯦ
ꯍꯥꯏꯁ ꯉꯁꯤ ꯋꯥꯔꯜ ꯀꯞꯁꯦ ꯀꯅꯥꯗ ꯀꯅꯥꯅꯣ ꯀꯩ ꯀꯟꯇ꯭ꯔꯤ ꯁꯄꯣꯠ ꯇꯧꯗꯣꯏꯅꯣ
ꯢꯁ꯭ꯄꯦꯟ
ꯢꯁ꯭ꯄꯦꯟ ꯀꯅꯥ ꯀꯅꯥꯅꯣ ꯉꯁꯤ ꯁꯥꯟꯅꯗꯣꯏꯁꯦ ꯃꯣꯏꯒꯤꯗꯣ ꯀꯅꯥ ꯀꯅꯥꯅꯣ ꯉꯁꯤ ꯁꯥꯟꯅꯗꯣꯏꯁꯦ
ꯃꯁꯤ ꯁꯥꯟꯗꯣꯏꯁꯦ ꯐ꯭ꯔꯥꯟꯁ ꯚꯔꯁꯦꯁ ꯢꯁ꯭ꯄꯦꯟ
ꯐ꯭ꯔꯥꯟꯁ ꯚꯔꯁꯦꯁ ꯢꯁ꯭ꯄꯦꯟ
ꯑꯣ ꯑꯗꯨꯒ ꯃꯊꯪꯗꯅꯀꯣ
ꯍꯣꯏ
ꯑ ꯑꯥꯔꯖꯦꯟꯇꯤꯅꯥ ꯚꯔꯁꯦꯁ ꯁꯤꯡ ꯑꯗꯣ ꯉꯝꯕ ꯑꯅꯤꯗꯨꯅ ꯐꯥꯏꯅꯦꯜꯁ ꯁꯅꯥꯗꯣꯏꯅꯦ
ꯑꯗꯨ ꯅꯪꯗꯤ ꯀꯅꯥ ꯉꯣꯟꯗ ꯁꯞꯄꯣꯠ ꯇꯧꯕ꯭ꯔꯣ ꯀꯩꯀꯥ ꯁꯞꯄꯣꯠ ꯇꯧꯕ꯭ꯔꯣ
ꯑꯩꯗꯤ ꯑꯥꯔꯖꯦꯟꯇꯤꯅꯥꯅꯦ
ꯑꯩꯁꯨꯅꯦꯕ ꯑꯗꯨ ꯌꯦꯡꯗꯤ ꯌꯦꯡꯗꯕ ꯑꯥꯔꯖꯟꯇꯤꯅꯥꯒꯤ ꯖꯔꯁꯤꯒ ꯂꯧꯔꯒ ꯁ꯭ꯨꯋꯥꯢꯗ ꯀꯟꯅ ꯇꯧꯔꯦ ꯑꯗꯨꯒ ꯁꯨꯛꯌꯦꯡ ꯌꯦꯡꯗꯕ
ꯑꯣ ꯌꯦꯡ ꯌꯦꯡꯗꯕ
ꯇꯥꯏꯃꯤꯡꯗꯨ ꯌꯥꯗꯦ ꯃꯣꯏꯒꯤꯗꯣ
ꯍ‌ꯣꯏ ꯌꯥꯝ ꯊꯦꯡꯃꯟꯕꯀꯣ
ꯑꯗꯨꯅꯦ ꯇꯨꯝꯅꯤꯡꯕꯅ ꯍꯥꯜꯂꯦꯕ
ꯎꯝ ꯑꯗꯣ ꯍꯟꯗꯛꯀꯤ ꯋꯥꯜ ꯀꯞ ꯁꯤ ꯀꯅꯥꯅ ꯂꯧꯗꯧꯕ ꯃꯥꯟꯒꯦ
ꯀꯩ ꯍꯥꯏꯕ
ꯍꯟꯗꯛꯀꯤ ꯋꯥꯜ ꯀꯞ ꯇꯣ
ꯎꯝ
ꯀꯅꯥꯅ ꯂꯧꯗꯧ ꯃꯥꯟꯒꯦ
ꯈꯪꯗꯣꯏꯦꯕ ꯍꯥꯏꯕꯗꯤ ꯑ ꯍꯩꯕ ꯉꯥꯛꯇꯪ ꯂ ꯑꯣꯏꯕꯒꯤꯀꯣ
ꯑꯩ ꯅꯪ ꯌꯦꯡꯕ꯭ꯔꯥꯅꯦ
ꯑꯠꯇꯦ ꯑꯅ ꯃꯤ
ꯅ ꯏꯗ ꯀꯃꯥꯏꯗꯗ
ꯈꯪꯗꯦ ꯑꯗꯨꯝ ꯍꯩꯔꯦꯅ ꯉꯁꯤ ꯃꯤ ꯌꯥꯝ ꯃꯤ ꯔꯤꯁꯔꯁ ꯆꯠꯄꯅꯦ ꯑꯩꯈꯣꯏ
ꯍꯥ
ꯉꯗꯣꯣꯏꯅꯀ ꯉꯥꯏꯕ ꯑꯗꯨꯒ ꯀꯨꯗ ꯑꯕꯩ ꯑ ꯆꯁꯦ ꯑꯍꯩꯕ ꯉꯥꯛꯇ ꯑꯁ ꯑꯩꯒ ꯑꯁꯤ ꯉꯥꯛꯇ ꯉꯥꯏꯔꯦꯕ ꯑꯗꯣ ꯀꯩꯒꯨꯝꯕ ꯑꯥꯔꯖꯦꯟꯇꯤꯅꯥꯒꯤ ꯐꯦꯟꯁ ꯈꯔ ꯑꯔꯖꯦꯟꯇꯤꯅꯥꯕꯨ ꯈꯔ ꯀꯩ ꯍꯥꯏ ꯁꯤꯔ‌ꯣ ꯌꯥꯝ ꯁꯄꯣꯔꯠ ꯇꯧꯕꯁꯤꯡꯅ ꯑꯥꯔꯖꯦꯟꯇꯤꯅꯥꯅꯦ ꯑꯥꯔꯖꯦꯟꯇꯤꯅꯥꯅꯦ ꯍꯥꯏꯔꯒ ꯂꯩꯌꯦ ꯑꯗꯨꯒ ꯑꯥꯔꯖꯦꯟꯇꯤꯅꯥꯒꯤ ꯑꯥꯔꯖꯦꯟꯇꯤꯅꯥꯕꯨ ꯗꯤꯐꯦꯟꯁ ꯇꯧꯕꯁꯤꯡꯅ ꯑꯥꯔꯖꯦꯟꯇꯤꯅꯥꯁꯤꯡꯁꯦ ꯏꯁꯀꯤꯜꯗꯤ ꯂꯩꯇꯕꯗ ꯃꯣꯏ ꯇꯥꯎ ꯈꯨꯠꯀꯟꯗꯨꯅꯅꯦ ꯍꯥꯏꯕꯒꯨꯝ
ꯑꯥ
ꯒꯥꯏꯟꯃꯦꯟ ꯇꯥꯗ꯭ꯔꯦꯗ ꯅꯪꯗꯤ ꯀꯩ ꯈꯟꯕ꯭ꯔꯥ
ꯑꯩ ꯀꯩ ꯈꯟꯕ꯭ꯔꯥ ꯍꯥꯏꯗꯤ
ꯀꯅꯥ ꯀꯩ ꯀꯟꯇ꯭ꯔꯤꯅ‌ꯣ ꯆꯦꯝꯄꯤꯌꯟ ꯐꯪꯒꯗꯕ ꯃꯥꯟꯕ꯭ꯔ
ꯑꯩꯒꯤ ꯀꯩꯅꯣ ꯍꯥꯏꯕꯤꯒꯦꯀꯣ ꯑꯩꯒꯤ ꯄꯤꯇꯤꯁꯟꯗꯣ ꯈꯔ ꯍꯥꯏꯕꯤꯒꯦꯀꯣ
ꯀꯩ ꯍꯥꯏꯕ
ꯑꯩꯒꯤ ꯄ꯭ꯤꯇꯤꯁꯟꯗꯣ ꯑꯩ ꯍꯥꯏꯕꯤꯑꯦꯕ ꯑꯩ ꯑꯩꯅ ꯈꯟꯕꯗꯣ ꯎꯝ ꯏꯁꯄꯦꯟꯒ ꯐ꯭ꯔꯥꯟꯁ ꯉꯁꯤ ꯁꯥꯅꯗꯣꯏꯗꯣ
ꯎꯝ
ꯑꯗꯨ ꯐ꯭ꯔꯥꯟꯁꯅ ꯉꯝꯒꯅꯤꯗꯅ
ꯎꯝ
ꯑꯗꯨꯒ ꯏꯪꯂ ꯑꯔꯖꯦꯟꯇꯤꯅꯥ ꯁꯅꯥꯒꯥꯟꯗꯅ ꯑꯔꯖꯦꯟꯇꯤꯅꯥ ꯉꯝꯅꯦꯕ
ꯎꯝ
ꯑꯗꯨꯒ ꯑꯥꯔꯖꯦꯟꯇꯤꯅꯥꯒ ꯐ꯭ꯔꯥꯟꯁ ꯐꯁ ꯅꯥꯕ ꯃꯇꯝꯗ ꯐ꯭ꯔꯥꯟꯁꯅ ꯂꯧꯒꯅꯤ
ꯌ‌ꯦꯡ ꯂꯁ‌ꯦꯀ‌ꯣ
ꯌꯥꯝ ꯆꯨꯝꯗꯣꯏꯅꯤ ꯀ‌ꯣ ꯌꯦꯡꯉꯣ ꯆꯨꯝꯃ ꯀꯥꯟ
ꯑꯃꯨꯛꯀ ꯍꯥꯏꯕꯤꯔꯣꯁꯦ ꯂꯥꯁꯀꯤ ꯑꯣꯕꯖꯥꯔꯕ ꯇꯧꯕꯤꯒꯦ ꯑꯩ ꯅꯪꯒꯤ ꯋꯥꯐꯝꯁꯦ ꯑꯁꯦꯡꯕ ꯂꯥꯛꯇꯣꯏꯔꯥ ꯀꯃꯥꯏꯅ ꯇꯧꯗꯣꯏꯔ ꯑꯃꯔꯛ
ꯀꯔꯤ ꯍꯥꯏꯕ
ꯅꯪꯒꯤ ꯋꯥꯐꯝꯁꯦ ꯑꯁꯦꯡꯕ ꯂꯥꯛꯇꯣꯏꯔꯥ ꯀꯃꯥꯏꯅ ꯇꯧꯗꯣꯏꯔꯥ ꯍꯥꯏꯕꯗꯣ ꯑꯃꯔꯛ ꯀꯩꯅꯣ ꯇꯧꯒꯦ ꯑꯣꯞꯖꯥꯔꯞ ꯇꯧꯒꯦꯕ ꯍꯥꯏꯕꯤꯔꯛ ꯑꯃꯨꯛꯀ
ꯑꯁ ꯅꯪ ꯍꯥꯏꯗꯣ ꯑꯝꯇ ꯐꯖꯅ ꯍꯥꯏꯕꯤꯌꯨ ꯑꯩꯒꯤ ꯀꯩꯅꯣꯗꯣ ꯑꯃꯨꯛ ꯇꯥꯗ꯭ꯔꯕ ꯐꯖꯅ ꯇꯥꯗ꯭ꯔꯦꯕ
ꯍꯥꯏꯗꯤ ꯅꯪꯅ ꯍꯧꯖꯤꯛ ꯍꯥꯏꯈꯤꯕ ꯋꯥꯗꯨꯣ ꯑꯃꯔꯛ ꯍꯥꯏꯌꯣꯕ ꯀꯅꯥꯅ ꯉꯝꯗꯣꯏꯅꯣ ꯀꯃꯥꯏꯅ ꯇꯧꯗꯣꯏꯅꯣ ꯍꯥꯏꯕꯗꯨ ꯍꯧꯖꯤꯛ ꯍꯥꯏꯕꯗꯣ ꯑꯃꯨꯛꯀ ꯍꯥꯏꯔꯛꯑꯣ ꯎꯝ
ꯐ꯭ꯔꯥꯟꯁꯒ ꯑꯥꯔꯖꯦꯟꯇꯤꯅꯥꯁꯅꯥꯒꯅꯦꯕ
ꯎꯝ
ꯑꯗꯨ ꯃꯇꯝꯗ ꯐ꯭ꯔꯥꯟꯁꯅ ꯐꯥꯏꯅꯦꯜ ꯂꯧꯗꯣꯏꯅꯦꯕ
ꯑ
ꯌꯦ ꯇꯔꯦꯒꯣ ꯨꯝ ꯃ ꯑꯩꯉꯣꯟꯗ ꯑꯃꯨꯛ ꯎꯝ ꯄꯥꯎꯊꯥꯎꯣꯔꯛꯑꯣ ꯀꯣ
ꯑꯗꯨ ꯀꯩꯒꯨꯝꯕ ꯉꯝꯗ꯭ꯔꯤꯗꯤ
ꯀꯩꯒꯨꯝꯕ ꯉꯝꯗ꯭ꯔꯗꯤ ꯉꯝꯗ꯭ꯔꯦꯗꯅ
ꯀꯩꯒꯨꯝꯕ ꯉꯝꯗ꯭ꯔꯗꯤ ꯀꯃꯥꯏ ꯇꯧꯗꯣꯏꯅꯣ
ꯉꯝꯗ꯭ꯔꯗꯤ ꯑ ꯉꯝꯗ꯭ꯔꯗꯤ ꯑꯩ ꯑꯩ ꯅꯪꯉꯣꯟꯗ ꯄꯩꯁꯥ ꯊꯥꯔꯛꯀꯦ
ꯕꯦꯇꯤꯡꯂ ꯅꯪ ꯍꯥꯏꯁꯦ
ꯍꯥꯥ
ꯕ‌ꯦꯇꯤꯡ
ꯕ‌ꯦꯇꯤꯡꯃꯛꯇꯤ ꯅꯠꯇꯦ ꯑꯗꯨꯕꯨ ꯉꯝꯗ꯭ꯔꯗꯤ ꯀꯔꯤꯒꯨꯝꯕ ꯉꯝꯗ꯭ꯔꯗꯤ ꯑꯩꯅ ꯁꯨꯝ
ꯕ‌ꯦꯇꯤꯡ ꯑꯣꯏꯔꯦ ꯇꯥꯃꯣ
ꯍꯣꯏ ꯑꯗꯨꯅꯦꯕꯀꯣ ꯑꯗꯨ ꯅꯪꯁꯨ ꯊꯥꯔꯛꯀꯦ ꯑꯗꯨ ꯑꯣꯏꯗꯤ ꯌꯥ
ꯄꯩꯁꯥ ꯀꯥꯗ ꯕꯦꯠꯇꯤꯡ ꯇꯥꯔꯦ ꯑꯩꯈꯣꯏꯒꯤꯁꯦ ꯀꯩꯀꯩ ꯀꯩꯃꯨ ꯊꯥꯁꯤꯔꯣ
ꯑꯦꯄꯥꯥꯏ
ꯄꯀꯣꯔ
ꯍꯣꯏ
ꯅꯨꯄꯥ
ꯌꯥꯝꯃꯟꯗ꯭ꯔꯣ
ꯍꯥꯟꯅꯩ ꯑꯁꯤ ꯕꯦꯇꯤꯡꯁꯦ ꯑꯩ ꯌꯧꯅꯤꯡꯗꯦꯗ ꯂꯨꯄꯥ ꯀꯨꯟ ꯉꯥꯛꯇꯪꯗꯦ
ꯑꯜꯕ ꯀꯟ ꯉ ꯇꯔꯤ ꯇꯧꯅꯤꯅꯤꯡꯗꯦ
ꯀꯩꯒꯤꯅꯣ ꯂꯨꯄꯥ ꯀꯨꯟꯒꯤ ꯕꯤꯇꯤꯡꯕꯣ ꯑꯉꯥꯡꯉꯩꯇꯥꯥꯏꯕꯗ ꯑꯩꯉꯣꯟꯗ ꯀꯩꯔꯨꯏꯅꯅꯦ
ꯈꯩ ꯐꯥꯒꯤ ꯇꯧꯕꯅꯤꯅ ꯑꯥꯔꯖꯦꯟꯇꯤꯅꯥ ꯂꯧꯗꯧ ꯃꯥꯅꯤ
ꯃꯤꯅꯤꯃꯝꯗ ꯋꯥꯟ ꯊꯥꯎꯖꯟ ꯇꯧꯁꯦ
ꯍꯥꯥ
ꯃꯤꯅꯤꯃꯝꯅ ꯋꯥꯟ ꯊꯥꯎꯖꯟꯒꯤ ꯕꯦꯠꯇꯤꯡ ꯇꯧꯁꯦ
ꯑꯁ ꯑꯥꯔꯖꯦꯟꯇꯤꯅꯥ ꯂꯧꯗꯧ ꯃꯥꯜꯂꯤꯗ ꯑꯗꯨ ꯑꯣꯏꯔꯗꯤ
ꯀꯩ ꯍꯥꯏꯕ
ꯑꯥꯔꯖꯦꯟꯇꯤꯅꯥꯅ ꯂꯧꯗꯧ ꯃꯥꯜꯂꯦꯕ ꯑꯁ ꯑꯩꯁꯦꯀꯣ ꯋꯥꯈꯜ ꯂꯦꯞꯇꯕ ꯍꯥꯏꯇꯥꯔꯦ ꯍꯥꯏꯗꯣꯛꯈꯤꯕ ꯋꯥꯗꯨ ꯂꯦꯞꯇꯕ
ꯀꯩꯒꯨꯝꯕ ꯑꯔꯖꯦꯟꯇꯤꯅꯥ ꯉꯝꯗꯔꯤꯗꯤ ꯄꯩꯁꯥ ꯃꯥꯡꯕ ꯇꯥꯔꯦ ꯑꯗꯨꯗꯤ ꯀꯩꯅꯣ ꯑꯩꯁꯨ ꯑꯥꯔꯖꯦꯟꯇꯤꯅꯥꯕꯨ ꯁꯞꯄꯣꯔꯠ ꯇꯧꯕꯅꯦ ꯑꯗꯨ ꯑꯣꯏꯔꯗꯤ ꯑꯅꯤꯃꯛ ꯇꯤ ꯃꯃꯥꯗ ꯑꯗꯨꯝ ꯁꯞꯄꯣꯔꯠ ꯇꯧꯔꯗꯤ ꯀꯅꯥ ꯄꯩꯁꯥ ꯂꯧꯗꯣꯏꯕ ꯁꯤꯗꯤ ꯀꯥꯏ ꯕꯤꯇꯒ ꯅ ꯈꯣꯏꯋꯥꯏꯔꯤꯁꯦ
ꯑꯣ ꯅꯛꯅꯤꯡꯉꯦꯗ ꯑꯁ ꯃꯥꯏ ꯑꯩꯈꯣꯏ ꯑꯗꯨꯝ ꯃꯩ ꯂꯥꯛꯇꯕꯀꯣ ꯑꯗꯨꯒꯤ ꯑꯁ ꯌꯥꯝ ꯅꯨꯡꯉꯥꯏꯇꯦ
ꯑꯣ ꯐꯣꯟ ꯕꯇꯔꯤ ꯂ ꯂꯩꯕ ꯃꯥꯥꯏ ꯍꯣ
ꯑꯩ ꯍꯧꯖꯤꯛꯄꯨꯗꯤ ꯈꯔꯗꯤ ꯂꯩꯔꯤꯑꯕ ꯑꯗꯣ
ꯂꯩꯇ꯭ꯔꯤꯗꯤ ꯑꯗꯨꯝ ꯍꯥꯏꯌꯣꯀꯣ ꯏꯆꯦ ꯑꯩꯕꯨ ꯏꯀꯥꯏꯕ ꯌꯥꯗ꯭ꯔꯦ
ꯑꯣ ꯑꯩꯈꯣꯏ ꯉꯁꯤ ꯅꯣꯡ ꯃꯩ ꯁꯨꯝ ꯂꯥꯛ ꯂꯥꯛꯇꯕꯀꯣ ꯑꯗꯨ ꯑꯗꯣ ꯉꯁꯤ ꯑꯩꯈꯣꯏ ꯈꯨꯟꯗ ꯃꯩ ꯂꯥꯛꯇꯕ
ꯑꯥ
ꯑꯗꯨꯒ ꯉꯁꯥꯏ ꯄꯨꯡ ꯇꯔꯨꯛꯇꯒꯤ ꯉꯥꯏꯍꯥꯛꯇꯪ ꯂꯥꯛꯂꯝꯝꯃꯦꯕ ꯑꯗꯨꯗꯩ ꯆꯠꯄꯅꯦꯕ ꯑꯗꯨꯒꯤꯗꯨꯅꯦꯕ ꯍꯧꯖꯤꯛꯅ ꯑꯃꯨꯛ ꯃꯨꯠꯈꯤꯕ
ꯎꯝ
ꯅꯨꯡꯉꯥꯏꯇ꯭ꯔꯦ ꯅꯨꯡꯉꯥꯏꯇ꯭ꯔꯤꯦ
ꯏꯀꯥꯏꯕ꯭ꯔꯥ ꯑꯦ ꯐꯣꯟ ꯕꯦꯇ꯭ꯔꯤ ꯂꯩꯕ꯭ꯔꯥ ꯍꯥꯏꯕ
ꯑꯣ ꯂꯩꯌꯦ ꯍꯧꯖꯤꯛ ꯍꯧꯗꯤꯛ ꯑꯗꯨ ꯅꯣꯏ ꯆꯥꯛ ꯂꯣꯏꯔꯕꯣ ꯂꯣꯏꯗ꯭ꯔꯤꯕꯣ ꯌꯦꯟꯖꯥꯡꯗꯨꯣ
ꯒꯃꯦꯦꯟꯟ ꯇꯥꯗꯦ ꯆꯞꯀꯤꯈꯤ ꯁꯥꯁꯦ ꯂꯣꯏꯗꯤ ꯂꯣꯏꯒꯗꯣꯏꯂ ꯑꯗꯨꯗꯨ ꯈꯔꯂꯗꯤ ꯑꯗꯨꯝ ꯊꯣꯡꯉꯛꯑꯗ ꯅꯣꯏꯗꯤ ꯀꯩꯀꯩ ꯏꯟꯁꯥꯡ ꯆꯥ ꯍꯧꯔꯦ ꯍꯧꯖꯤꯛꯀꯥꯟ. ꯎꯁꯣꯏꯒꯤ ꯁꯤꯖꯟꯅꯦ ꯀꯩꯅꯣ ꯎꯁꯣꯏꯗꯨ ꯑꯩꯗꯤ ꯄꯨꯜ ꯂꯩꯔꯗꯤ ꯎꯁꯣꯏ ꯌꯥꯝ ꯆꯥꯗꯅꯦ
ꯁꯣꯏ ꯑꯗꯨꯝ ꯆꯥꯏ ꯈ꯭ꯔꯒ ꯃꯇꯝ ꯃꯇꯝ
ꯀꯃꯥꯏꯅ ꯊꯣꯡꯕ꯭ꯔꯥ ꯉꯁꯥꯏ ꯎꯁꯣꯏꯗꯨ ꯒꯤꯘꯒ ꯊꯣꯡꯕ꯭ꯔꯥ ꯈꯪꯕ꯭ꯔꯥ ꯆꯥꯟꯅꯕ꯭ꯔꯥ
ꯑꯩꯈꯣꯏꯗꯤꯁꯣꯏꯗꯣ ꯎꯝ ꯍꯥꯏꯗꯤ ꯎꯇꯤ ꯌꯥꯝ ꯆꯥꯅꯤꯡꯉ ꯎꯇꯤ ꯑꯗꯨꯝ ꯆꯥꯏ
ꯀꯩ ꯍꯥꯏꯕ
ꯎꯁꯣꯏꯗ
ꯍꯣꯏ
ꯎ ꯎꯠꯇꯤ ꯊꯣꯡꯕꯗ ꯎꯁꯣꯏ ꯍꯥꯞꯄꯤꯗꯅ
ꯎꯆꯤ ꯊꯣꯡꯕꯗ ꯩꯅ ꯎꯆꯠ ꯅꯨꯁꯥꯥꯟ ꯍꯥꯕ꯭ꯔꯣ ꯅꯅꯣꯣꯏ
ꯎ ꯎꯆꯤ ꯊꯣꯡꯃꯗ ꯍꯥꯞ
ꯎꯠꯇꯤ ꯍꯥꯏꯕ꯭ꯔꯣ ꯎ ꯎꯆꯤ ꯍꯥꯏꯅ ꯇꯥꯔꯦꯕ ꯑꯩꯗꯤ
ꯑ
ꯑꯗꯨꯒꯗꯤ ꯇꯧꯋꯦꯕ
ꯑꯩꯗꯤ ꯎꯇꯤ ꯌꯥꯝ ꯄꯥꯝꯃꯦꯕꯀꯣ ꯑꯗꯨ ꯎꯇꯤ ꯊꯣꯡꯅ ꯑꯗꯨꯝ ꯑꯗꯨꯝ ꯍꯦꯛꯑꯦ ꯆꯥꯏꯑꯕ ꯑꯗꯨ ꯇ꯭ꯔꯦꯟꯗꯤ ꯆꯥꯗꯦꯗ
ꯑ ꯎꯇꯤꯗꯣ ꯑꯩꯁꯨ ꯆꯥꯗꯤ ꯆꯥꯅꯤꯡꯕ ꯑꯗꯨ ꯊꯣꯡꯕꯗꯨ ꯌꯥꯝ ꯀꯟꯅ ꯍꯩꯇꯕ ꯍꯥꯏꯕ ꯃꯥꯜꯂꯦ ꯑ ꯍꯥꯏ ꯍꯥꯏꯁꯤ
ꯑꯩꯈꯣꯏꯕꯨ ꯑꯩꯈꯣꯏꯕꯣ ꯎꯇꯤ ꯊꯣꯡꯕ ꯌꯥꯝ ꯍꯩꯕꯅꯦ ꯅꯅꯥꯎꯃ ꯊꯤꯜꯂꯒꯦꯀꯣ
ꯁꯦꯝꯦꯡꯕ
ꯍꯣꯏ
ꯋꯥꯆꯠꯗꯒꯤ
ꯎꯝ ꯅꯠꯇꯦꯗ ꯑꯗꯨꯝ ꯊꯤꯜꯂꯛꯀꯦ ꯑꯁꯦꯡꯕꯒꯤ ꯊꯤꯜꯂꯛꯀꯦ